ꯑꯥ
ꯑꯩ ꯑꯩ ꯎꯍꯎꯗꯕꯥ ꯆꯤꯟꯕ꯭ꯔꯅ ꯑ ꯇꯥꯏ ꯇꯥꯕꯨꯗꯤ ꯇꯥꯏ
ꯆꯤꯟꯗꯤꯗ ꯊꯕꯛꯄꯨꯗꯤ ꯑꯗꯨ ꯅꯝꯕꯔꯗꯨ ꯈꯪꯗꯦ ꯑꯗꯨꯝ ꯂꯥꯛꯑꯗ ꯀꯣꯜ ꯇꯧꯔꯁꯦ
ꯀꯔꯤ
ꯎ ꯑꯩꯗꯤ ꯅꯝꯕꯔ ꯑꯃꯗ ꯀꯣꯜ ꯇꯧꯔꯣ ꯍꯥꯏꯒꯦ ꯇꯧꯕ ꯅꯪ ꯇꯧꯔꯛꯏꯁꯤ ꯅꯝꯕꯔ ꯑꯥ ꯍꯣꯔꯦꯟ ꯍꯥꯏꯔꯁꯤꯗ
ꯍꯣꯏ ꯍꯣꯏ ꯑꯩꯁꯨ ꯎꯍꯧꯗꯕ ꯑꯗꯨꯒꯤ ꯑꯗꯨꯝ ꯇꯧꯈ꯭ꯔꯦꯕ
ꯎꯝ ꯑꯩ ꯑꯩꯁꯨ ꯍꯥꯏꯕ ꯊꯦꯡꯕꯒꯤꯅꯤꯗ
ꯑꯣ
ꯅꯣꯏ ꯀꯣꯂꯦꯖꯇꯤ ꯀꯗꯥꯏ ꯀꯥꯕ꯭ꯔꯣ
ꯑꯩ ꯀꯣꯂꯦꯖ ꯏꯅ
ꯑꯩꯈꯣꯏ ꯌꯨꯝ ꯃꯅꯥꯛꯇ
ꯑꯣ ꯑꯩꯁꯨ ꯈꯪꯉꯤ ꯑꯗꯨꯗꯤ ꯅꯪꯒꯤ ꯌꯨꯝꯗ ꯅ ꯗꯂꯩꯕꯗꯣ
ꯑꯃꯨꯛ ꯅꯪ ꯍꯥꯡꯉꯛꯄ ꯑꯗꯨꯏ ꯑꯃꯨꯛ ꯍꯥꯏꯕ
ꯀꯣꯏꯁꯟ ꯍꯪꯉꯔꯣꯏꯗ ꯍꯪꯉꯁꯨ ꯅꯪꯒꯤꯗꯨ ꯁꯦꯔꯥꯟ ꯇꯨꯔꯥꯟ ꯑꯟꯁꯥꯔ ꯉꯥꯛꯇ ꯄꯤꯔꯦꯕ
ꯑꯁꯦꯡ ꯃꯁꯨꯗꯥꯡ ꯉꯥꯡꯗꯕꯣ ꯅꯪ ꯅꯪꯕꯨ ꯑꯣꯏꯅ ꯍꯥꯡꯉꯒꯦꯗ ꯑꯗꯨꯗꯤ ꯅꯪꯗꯤ ꯑꯁꯦꯡꯕ ꯍꯥꯏꯔꯛꯀꯅꯤꯅꯦ
ꯑꯗꯨꯗꯤ ꯍꯣꯏ ꯑꯩꯗꯤ ꯌꯥ ꯍꯩꯇꯦꯕ ꯑꯗꯨꯝ ꯍꯦꯛꯇ ꯍꯥꯏꯕ ꯃꯤꯅꯦꯕ
ꯎꯝ
ꯑꯗꯨꯗꯤ
ꯎꯝ ꯍꯁꯨ ꯍꯪ ꯍꯪꯅꯗ
ꯀꯩꯒꯤꯅꯣ ꯍꯥꯏꯔꯣꯏ ꯍꯥꯏꯔꯣ
ꯍꯥꯏꯅꯤꯡꯗꯕ ꯅꯪꯗꯤ
ꯅꯪꯕꯨ ꯍꯥꯏꯕꯅꯦ ꯅꯪ ꯅꯪ ꯍꯥꯏꯔꯛꯑꯣ ꯑꯩ ꯍꯥꯡꯒꯦ ꯍꯥꯏꯕꯅꯤ
ꯑꯣꯏ ꯍꯪꯑꯣ ꯍꯥꯏꯔꯣ ꯍꯥꯏꯒꯦ
ꯅꯪ ꯉꯁꯥꯏꯒꯤꯁꯦ ꯆꯨꯝꯗꯤ ꯆꯨꯝꯃꯦꯀꯣ ꯅꯪꯒꯤꯗꯤ
ꯍꯣꯏ ꯆꯨꯝꯃꯦ ꯆꯨꯝꯕꯅꯤ ꯅꯪꯒꯨꯝꯕ ꯃꯤ ꯅꯠꯇꯦꯍꯩ
ꯑꯗꯨꯗꯤ ꯑꯩꯅ ꯍꯪꯒꯗꯧꯔꯤꯁꯦ ꯀꯔꯤꯅꯣ ꯀꯦꯁꯟ ꯂꯩꯗꯦ ꯆ ꯊꯥꯎꯃ ꯍꯥꯏꯌ ꯆꯥꯛ ꯊꯣꯡ ꯍꯩꯕ꯭ꯔꯣ ꯍꯥꯏꯕꯅꯦ
ꯑꯦ ꯑꯗꯨꯗꯤ ꯀꯔꯤ ꯑꯗꯨ ꯍꯥꯏꯗ꯭ꯔꯗꯤ ꯀꯥꯟꯅꯗ꯭ꯔꯦꯅ ꯄ꯭ꯔꯤꯊꯤꯕꯤꯁꯤꯗ ꯍꯤꯡꯏ ꯍꯤꯡꯕꯒꯤ ꯀꯥꯟꯅꯕ ꯂꯩꯇ꯭ꯔꯦꯅ
ꯊꯣꯡꯕ ꯍꯥꯏꯕ ꯍꯥꯏꯕꯁꯨ ꯑꯃ ꯂꯩꯗꯅ ꯄꯥꯡꯊꯣꯡꯗ ꯊꯣꯡꯕ ꯑꯗꯨ ꯅꯠꯇ ꯅꯠꯇ꯭ꯔꯒ ꯊꯣꯡꯕ ꯍꯥꯏꯕꯗꯣ ꯍꯥꯏꯔꯗꯤ ꯑꯁꯤ ꯍꯥꯕꯗꯤ ꯁꯤ ꯍꯥꯎꯅꯤ ꯍꯥꯏꯅ ꯍꯥꯏꯕꯗꯣ ꯈꯟꯕꯗꯣ
ꯈꯪꯗꯦ ꯑꯗꯨꯕꯨꯗꯤ ꯅꯪꯅ ꯇꯦꯁ ꯇꯧꯔ ꯈꯪꯉꯅꯤ ꯑꯗꯣ ꯃꯤ ꯈꯔꯅꯗꯤ ꯑꯗꯨꯝ ꯑꯌꯥꯝꯕꯗꯤ ꯑꯩ ꯃꯔꯨꯞ ꯈꯣꯏꯅꯗꯤ ꯑꯗꯨꯝ ꯍꯥꯎꯋꯦ ꯍꯥꯏꯌꯦ ꯑꯁꯦꯡꯕꯅꯦ ꯃꯣꯔꯅꯤꯡꯗꯁꯨ ꯁꯨ ꯑꯩꯅ ꯊꯣꯡꯕꯅꯦ ꯏꯅꯥꯎꯅꯨꯄꯥ ꯉꯔꯥꯡ ꯏꯕꯥꯅꯤ ꯕꯣꯜ ꯌꯦꯡꯕ ꯑꯗꯨꯅ ꯏꯅꯥꯎꯄꯥꯗꯨ ꯍꯧꯒꯠꯄ ꯊꯦꯡꯕ ꯑꯩꯅ ꯊꯣꯡꯕꯅꯤ
ꯅꯪ ꯅꯪ ꯄꯒ ꯂꯩꯕ꯭ꯔꯥ
ꯎꯝ
ꯑꯗꯨꯗꯤ ꯁꯤꯗ ꯂꯩꯔꯝꯅꯦ ꯇꯝꯗ ꯇꯝꯄꯥꯛꯇ
ꯎꯝ ꯃꯣꯏꯁꯦ ꯃꯣꯏ ꯃꯊꯟꯇ ꯂꯩꯍꯟꯕꯗꯨ ꯅꯨꯡꯉꯥꯏꯇꯕ
ꯀꯂꯦꯖ ꯀꯥꯎꯕꯣꯅꯣꯝꯕꯥꯎꯗꯣ
ꯎꯝ ꯍꯧꯖꯤꯛ ꯑꯦꯠꯃꯤꯁꯟ ꯇꯧꯔ ꯀ꯭ꯂꯥꯁꯄꯨꯗꯤ ꯍꯧꯗꯦ ꯖꯨꯂꯥꯏꯗ ꯍꯧꯕ ꯌꯥꯏ ꯃꯣꯏ ꯗꯤ ꯑꯦꯝ ꯌꯨ ꯅꯦ ꯑꯦꯝ ꯌꯨꯗ ꯑꯦꯠꯃꯤꯁꯟ ꯇꯧꯔ
ꯍꯧꯔꯦꯗꯅ ꯉꯁꯤ ꯑ ꯍꯧꯗꯤ ꯍꯧꯔꯨꯔꯕꯅꯤꯗ
ꯎꯝ ꯅꯪ ꯀ꯭ꯂꯥꯁ ꯆꯠꯄ꯭ꯔꯣ ꯉꯁꯤ
ꯆꯠꯇꯦ
ꯀ꯭ꯂꯥꯁ ꯆꯥꯒ ꯍꯜꯂꯛꯔ ꯂ ꯃꯥꯜ ꯑꯣꯖꯥ ꯂꯥꯛꯇ꯭ꯔꯦ ꯍꯥꯏꯅ
ꯗꯃꯩ ꯍꯥꯂꯒꯄ꯭ꯔꯣ
ꯎꯝ ꯃꯣꯏꯗꯤ ꯍꯧꯗꯦꯅ ꯃꯣꯏ ꯅꯣꯇꯤꯁ ꯊꯣꯛꯂꯛꯇ꯭ꯔꯦ ꯀ꯭ꯂꯥꯁꯀꯤ ꯍꯥꯏꯅ
ꯃꯥ ꯀꯥꯅꯤꯡꯗꯕꯒꯤꯅꯦ ꯍꯣꯔꯦꯟ ꯍꯣꯔꯦꯟ ꯆꯥꯏꯌꯦꯀꯣ
ꯎꯝ ꯈꯪꯒꯅꯤꯗ ꯑꯩꯁꯨ ꯀ꯭ꯂꯥꯁ ꯍꯧꯔꯗꯤ
ꯑꯦ
ꯍꯍꯍ ꯅꯪ ꯂꯥꯛꯄ ꯃꯤꯅ ꯍꯥꯏꯔꯒ ꯑꯩ ꯊꯥꯖꯗ꯭ꯔꯦ ꯑꯃꯨꯛꯀ ꯅꯠꯇ꯭ꯔꯣ
ꯑꯩꯕ ꯍꯧꯖꯤꯛꯀꯥꯟꯗꯤ ꯃꯤꯅꯤꯕꯨ ꯄꯪꯊꯥꯗ ꯊꯥꯖꯕ ꯌꯥꯗ꯭ꯔꯦ
ꯍꯣꯏ ꯅꯪ ꯅꯪ
ꯑꯩꯒꯨꯝꯅ ꯑꯩꯒꯨꯝꯅ
ꯅꯪ ꯇꯧꯕꯗꯣ ꯃꯤ ꯂꯣꯏꯅꯃꯛ ꯅꯪ ꯇꯧꯕꯗꯣ ꯃꯤ ꯂꯣꯏꯅꯃꯛ ꯇꯧꯒꯅꯤ ꯍꯥꯏꯕꯗꯨꯝ ꯂꯩꯔꯦꯕ ꯅꯪꯒꯤꯗꯣ
ꯇꯧꯕꯅꯤꯅ ꯑꯩꯒꯤ ꯋꯥꯈꯜꯗꯗꯤ ꯀꯣ ꯃꯣꯏꯁꯨ ꯑꯗꯨꯝ ꯑꯁꯦꯡꯕ ꯍꯥꯏꯔꯣ
ꯎꯝ ꯑꯗꯨ ꯑꯣꯏꯔꯗꯤ ꯌꯥꯔꯣꯏ ꯍꯤꯡꯕ ꯌꯥꯝ ꯋꯥꯔꯅꯤ ꯑꯗꯨꯗꯤ
ꯋꯥꯗꯦ ꯅꯨꯡꯉꯥꯏ ꯌꯦꯗ ꯁꯤꯅ ꯃꯤ ꯄꯥꯡ ꯇ ꯐꯖꯔꯒ ꯍꯣꯔꯦꯟ ꯃꯣꯏꯅ ꯑꯩꯈꯣꯏꯕꯨ ꯑꯗꯨꯝ ꯀꯩꯅꯣ ꯇꯧꯕ ꯍꯦꯟꯅ ꯑꯁꯤꯅ ꯐꯗ꯭ꯔꯣ ꯑꯩꯁꯨ ꯃꯤꯕꯨ ꯊꯥꯖꯗꯕ ꯃꯤꯕꯨꯁꯨ ꯑꯩꯅ ꯑꯩꯕꯨ ꯊꯥꯖꯍꯟꯗꯕ
ꯎꯝ ꯑꯗꯨꯗꯤ ꯍꯣꯏ ꯅꯪꯁꯦ ꯏꯔꯥꯏꯔꯥꯏꯕ ꯃꯤꯗꯤ ꯅꯠꯇ꯭ꯔꯦ ꯍꯍ
ꯆꯨꯝꯃꯦ
ꯎꯝ ꯑꯗꯨꯅ ꯈꯔ ꯍꯣꯏ ꯃꯤ ꯈꯔ ꯂꯨꯕ ꯃꯤꯅ ꯑꯗꯨꯝ ꯍꯧꯖꯤꯛꯀꯥꯟꯗꯤ ꯍꯤꯡꯕ ꯈꯔ ꯅꯨꯡꯉꯥꯏꯕꯅꯤ ꯏꯆꯝ ꯆꯝꯕ ꯃꯤꯗꯨ ꯃꯤꯅ ꯑꯗꯨ ꯃꯤꯒꯤ ꯃꯤꯅꯝ ꯃꯤꯅꯝ ꯃꯤꯅꯝꯕ ꯇꯧꯋꯦꯕ ꯃꯤꯅ
ꯍꯣꯏꯗ ꯍꯣꯏꯗ ꯎꯝ
ꯅꯪ ꯑꯩꯒꯨꯝꯕ ꯅꯪ ꯅꯪ ꯅꯪ ꯉꯁꯤ ꯑꯩꯉꯣꯟꯗ ꯇꯧꯕꯒꯨꯝꯕ ꯀꯩꯒꯨꯝꯕ ꯃꯤ ꯑꯗꯨꯝ ꯑꯗꯨꯝ ꯂꯥꯡꯅ ꯑꯗꯨꯝ ꯇꯥꯔꯦ
ꯑꯩꯒꯤ ꯑꯩꯒꯤ ꯍꯧꯔꯒꯗꯤ
ꯁꯤꯗꯤꯁꯇꯦꯁ ꯋꯥꯟꯅꯤꯀꯣ
ꯁꯤꯗꯤ ꯍꯧꯗ꯭ꯔꯦ ꯍꯧꯕꯗ ꯉꯥꯏꯔꯅꯤ ꯁꯤꯗꯤ ꯕꯦꯁꯤꯛꯅꯦꯕꯀꯣ
ꯑꯣ ꯕꯦꯁꯤꯛ
ꯅꯣꯏ ꯅꯣꯏꯕꯤꯒꯤꯅꯦ
ꯑ ꯕꯤꯒꯅꯔꯒꯤ ꯈꯔ ꯇꯝꯕꯤꯕꯅꯦꯕ
ꯒꯤꯅꯔꯁꯤꯡꯒꯤꯗꯋꯥꯥꯛ ꯅꯤꯕꯁꯤꯗꯤ
ꯎꯝ ꯑꯩ ꯂꯣꯏꯅ ꯅꯣꯠꯇ ꯏꯈ꯭ꯔꯕꯅꯦ ꯍꯧꯖꯤꯛꯇꯤ ꯍꯦꯟꯅ ꯑꯃꯨꯛ ꯕꯦꯁꯤꯛꯇꯒꯤ ꯑꯩꯅ ꯍꯦꯟꯅ ꯑꯃꯨꯛ ꯍꯩꯒꯅꯤꯀꯣ ꯑꯣꯖꯥꯗꯒꯤ
ꯌꯥꯏꯗ ꯃꯊꯪꯗꯗꯤꯅꯦ ꯃꯊꯪꯗ ꯅꯪꯅ ꯋꯥꯔꯤ ꯁꯥꯟꯅꯕ ꯃꯤ ꯗ ꯄꯪꯊꯗꯊꯥꯖꯒꯅꯧꯀꯣ ꯃꯣꯏꯁꯨ
ꯎꯝ ꯍꯝ ꯔꯨꯜ ꯅꯝꯕꯔ
ꯑꯂꯨ ꯑꯥꯂꯨ ꯆꯥꯔꯁꯨ ꯀꯩ ꯁꯥꯟ ꯆꯥꯔꯛꯀꯦ ꯍꯥꯏꯗꯤ ꯉꯁꯤ ꯁꯥ ꯆꯥꯢꯌꯦꯅ
ꯑ ꯎꯝ ꯃꯅꯥꯎ ꯃꯅꯥꯎꯁꯤꯡꯅ ꯑꯦ ꯉꯁꯤꯗꯤ ꯍꯪꯒꯥꯝꯅꯦ ꯍꯥꯏꯔꯛꯄꯗꯣ ꯑꯗꯨꯒ ꯑꯣꯏꯔꯗꯤ ꯁꯣꯏꯒꯅꯤꯀꯣ
ꯑꯗꯨꯒꯤ ꯃꯣꯏꯅ ꯅꯪ ꯊꯥꯛ ꯇꯧꯋꯦ ꯍꯥꯏꯔꯁꯨ ꯅꯪꯗꯤ ꯈꯪꯉꯣꯏꯦꯕ ꯑꯣ ꯍꯧꯋꯦ ꯍꯦ ꯅꯪꯒꯤ ꯅꯪꯅ ꯈꯟꯕꯗꯗꯤ ꯅꯪ ꯌꯦꯡ ꯋꯥ ꯀꯥꯟꯗꯗꯤ ꯑꯁ ꯑꯩꯁꯨ ꯉꯁꯤ ꯆꯥꯅꯤꯡꯉꯦꯗ ꯃꯤꯗꯤ ꯇꯤ ꯆꯥꯏ ꯅꯨꯡꯇꯤ ꯆꯥꯏꯈꯣꯏꯗꯤ ꯆꯥꯕ ꯐꯪꯗꯦ ꯍꯥꯏꯅ ꯈꯟꯕꯗꯣ ꯅꯪ ꯃꯤꯠ ꯅꯝꯕ ꯅꯠꯇ꯭ꯔꯣ ꯃꯩꯅ ꯑꯗꯨꯒꯤꯅꯦ ꯊꯥꯖꯒꯅꯨ ꯍꯥꯏ
ꯎꯝ ꯑꯩ ꯌꯥꯝ ꯁꯨꯝꯕ ꯌꯥꯝ ꯆꯨꯝꯃꯅꯤ
ꯍꯥꯏꯔꯁꯨ ꯑꯁ ꯃꯣꯏꯌꯦꯡ ꯉꯁꯤ ꯀꯣꯕꯤ ꯆꯥꯝꯅꯤ ꯀꯣꯕꯤ ꯆꯝꯐꯨꯠ ꯆꯥꯔꯕꯅꯦꯅ ꯈꯜꯂꯧꯕꯀꯣ
ꯑꯁꯦꯡꯕ ꯅꯪꯒꯤ ꯅꯪꯉꯣꯟꯗ ꯀꯣꯜ ꯇꯧꯕꯁꯦ ꯌꯥꯝꯅ ꯂꯩꯁꯟ ꯌꯥꯝ ꯂꯟ ꯇꯧꯈ꯭ꯔꯦꯗ
ꯑꯩ ꯑꯩꯈꯣꯏꯒꯨꯝꯕ ꯃꯤ ꯊꯤ ꯅꯥꯗ꯭ꯔꯗꯤ ꯅꯣꯏ
ꯎꯝ ꯍꯣꯏ ꯏꯁꯣꯔꯅ ꯏꯁꯣꯔꯅ ꯊꯥꯔꯛꯄꯅꯦ ꯑꯁꯦꯡꯕꯅꯤ ꯃꯤ ꯎꯅꯕꯁꯦ ꯑꯗꯨꯝ ꯉꯥꯡꯅꯕꯁꯦ ꯄꯥꯛ ꯏꯆꯝ ꯆꯝꯅ ꯊꯦꯡꯅꯕ ꯅꯠꯇꯦꯕ ꯃꯔꯝ ꯑꯃ ꯑꯣꯏꯕꯒꯤ ꯏꯁꯣꯔꯅ ꯊꯔꯛꯄꯅꯦ ꯎꯝ ꯑꯗꯨꯅꯤ ꯑꯗꯨꯒꯤꯒꯨꯝꯕ ꯃꯇꯝꯁꯦ ꯄꯪ ꯀꯔꯤ ꯍꯥꯏꯁꯤꯔꯣ ꯃꯥꯡꯍꯟꯕ ꯌꯥꯗꯦꯕ
ꯍꯣꯏ ꯃꯍꯟꯕ ꯌꯥꯗꯦ
ꯑꯩꯈꯣꯏꯅ ꯂꯣꯏꯒꯨꯅꯁꯤ ꯅꯥꯒꯗꯧꯕꯅꯦ
ꯆꯤꯡꯒꯨꯝꯕꯗꯤ ꯀꯥꯗ꯭ꯔꯣ ꯅꯣꯏꯗꯤ
ꯅ ꯑꯗꯨꯝ ꯀꯥꯏꯑꯦ ꯀꯥꯏ ꯑꯃꯔꯛꯇꯦ ꯑꯗꯨꯝ ꯀꯥꯅꯤꯡꯕ ꯀꯟꯅ ꯀꯥꯕ
ꯑꯣ ꯆꯤꯡ ꯅꯛꯄ꯭ꯔꯣ
ꯎꯝ
ꯑ ꯑꯗꯨꯗꯤ ꯌꯥꯝ ꯂꯥꯞꯇꯕ ꯃꯥꯜꯂꯦꯗ
ꯅꯪꯒꯤ ꯈꯣꯟꯖꯥ ꯇꯥꯕ ꯍꯧꯈ꯭ꯔꯦ ꯐꯣꯟꯗ ꯅꯠꯇꯕ
ꯇꯥꯔꯝꯒꯅꯤ ꯀꯔꯤ ꯕꯤꯜꯗꯤꯡ ꯑꯃꯗ ꯂꯩꯃꯤꯟꯅꯔꯝꯕꯁꯨ ꯌꯥꯏ ꯑꯩꯁꯨ ꯅ꯭ꯌꯨ ꯀꯃꯔꯅꯦ ꯁꯤꯗ ꯑꯅꯧꯕꯅꯦ ꯁꯤꯗ ꯃꯄꯗ ꯂꯦꯞꯇꯗ ꯀꯅꯥ ꯍꯧꯖꯤꯛ ꯑꯦ ꯄꯟꯊꯣꯛ ꯄꯜ ꯂꯥꯑꯒ ꯋꯤꯟꯗꯣ ꯍꯥꯏꯔꯦ ꯋꯤꯟꯗꯣꯗ ꯂꯦꯞꯂꯒ ꯂꯩꯕꯅꯦ ꯑꯩ
ꯎꯕ ꯑꯩꯅ
ꯅꯪ ꯉꯁꯥꯏ ꯍꯥꯏꯕꯗꯨꯗꯤ ꯃꯄꯥꯟꯗ ꯍꯥꯏꯕꯅꯤ
ꯑꯗꯨꯗꯤ ꯑꯩ ꯃꯊꯥꯛꯇ ꯃꯄꯥꯟꯗ ꯅꯨꯄꯥ ꯃꯥ ꯂꯦꯞꯄꯦꯕꯀꯣ ꯑꯗꯨ ꯅꯪ ꯂꯥꯏꯅ ꯈꯟꯕꯅꯤꯗ
ꯅꯪ ꯍꯧꯖꯤꯛꯄꯨꯗꯤ ꯅꯪ ꯋꯤꯟꯗꯣ ꯅꯪꯒꯤ ꯋꯤꯟꯗꯣꯗꯒꯤ ꯃꯤ ꯈꯔ ꯎꯑꯦ ꯍꯥꯏꯕꯅꯤ ꯀꯣ
ꯅꯠꯇꯦ ꯑꯩꯅ ꯍꯥꯏꯕꯗꯤ ꯀꯣ ꯑꯅꯥ ꯃꯄꯥꯟꯗ ꯂꯦꯞꯄ꯭ꯔꯥ ꯍꯥꯏꯕꯗꯣ ꯃꯊꯛꯇꯁꯨ ꯑꯄꯥꯝꯃꯜ ꯂꯩ ꯑꯄꯥꯝ ꯃꯄꯥꯟꯗ ꯀꯣ
ꯑꯥ
ꯥꯗ ꯋꯤꯟꯗꯣꯗ ꯅꯪ ꯅꯪ ꯑꯣꯏꯔꯝꯅꯦ ꯑꯗꯨꯗꯤ ꯑꯗꯨꯗꯨꯁꯨ ꯂꯦꯞꯄꯤ ꯑꯗꯨꯒꯤ ꯑꯩꯁꯦ ꯀꯔꯝꯕꯗꯣ ꯅꯪꯕꯣ ꯍꯥꯏꯅ ꯍꯈꯤꯇꯥꯡꯗ ꯆꯥꯛꯁꯨ ꯈꯪꯗꯕꯅꯤꯅꯀꯣ
ꯍꯗꯣꯜꯗ ꯂꯦꯞꯄ ꯅꯨꯄꯥꯗꯗꯤ ꯃꯄꯣꯛꯁꯨ ꯀꯪꯕꯅꯦ ꯐꯖ ꯁꯁꯨ ꯐꯖꯗꯕꯅꯤꯗ ꯑꯩ ꯑꯗꯨꯒꯨꯝꯕ ꯃꯤꯗꯤ ꯅꯠꯇꯦꯗ
ꯅꯈꯨꯗ
ꯀꯔꯤ
ꯅꯈꯨꯠꯇꯣ ꯀꯩꯅꯣ ꯋꯤꯟꯗꯣꯒꯤ ꯀꯩꯅꯣꯗ ꯍꯥꯞꯄꯦ ꯃꯥꯗꯣ
ꯑꯦ ꯑꯗꯨꯗꯤ ꯑꯩ ꯑꯣꯏꯅꯣ ꯊꯤꯡꯈ꯭ꯔꯅꯤꯗ ꯇꯜꯜꯂꯤꯗ ꯐꯝ ꯔꯕꯤꯗ ꯑ ꯗꯦꯟꯖꯔꯅꯤ ꯀꯣ ꯑꯁꯦꯡꯕ ꯑꯩ ꯀꯣꯜ ꯊꯝꯈ꯭ꯔꯅꯤ ꯁ
ꯆꯃꯗꯨꯒ
ꯑꯁꯦꯡꯕ ꯀꯤꯕ ꯍꯧꯔꯦ ꯍꯧꯖꯤꯛꯇꯣ ꯌꯥꯝ ꯆꯨꯝꯃꯒꯤ ꯈꯨꯠ ꯑꯃꯁꯦ ꯀꯨꯡ ꯌꯨꯗꯣꯗ
ꯑꯗꯨ ꯏꯅꯅꯤꯗ ꯐꯉꯂ ꯑꯗꯨꯅ
ꯑꯝꯕ
ꯋꯤꯟꯗꯣꯗ ꯂꯩꯕꯗꯤ ꯈꯨꯗꯤ ꯐꯨꯔꯤꯁꯨ ꯍꯥꯎꯔꯝꯃꯣꯏ ꯈꯨꯗꯤ ꯑꯗꯨꯝ ꯀꯩꯅꯣꯗꯧ ꯑꯩꯅ
ꯎꯝ ꯍꯦꯛꯇ ꯍꯥꯏꯔꯛꯄꯗꯨ ꯀꯤ ꯀꯤꯍꯦ ꯀꯤꯕ ꯐꯥꯎꯏꯍꯦ
ꯑꯦ
ꯅꯪꯁꯦ ꯃꯤ ꯋꯥꯡꯕ꯭ꯔꯣ ꯅꯠꯇ꯭ꯔꯒ ꯅꯦꯝꯕ꯭ꯔꯣ
ꯅꯪꯁꯨ ꯑꯩ ꯌꯦꯡꯒꯦ ꯍꯥꯏꯕ꯭ꯔꯣ ꯎꯔꯣꯏ
ꯎꯝ
ꯀꯣꯟꯗꯦ
ꯍꯣꯏ ꯅꯨꯄꯤꯒꯤꯗꯤ ꯅꯨꯄꯤꯒꯤꯗꯤ ꯑꯦꯚꯔꯦꯖ ꯑꯣꯏꯔꯝꯃꯅꯤ ꯇꯥꯡ ꯑꯃꯗ ꯍꯥꯏꯕꯗꯤ ꯅꯨꯄꯤꯒꯤꯗꯤ ꯅꯣꯏꯁꯦ ꯑꯗꯨꯝꯥ ꯅꯪ ꯈꯣꯟꯖꯦꯜ ꯇꯥꯕꯗ ꯆꯥꯡ ꯑꯃꯗꯤ ꯂꯩꯔꯝꯃꯅꯤ ꯌꯥꯝ ꯅꯦꯝꯕꯁꯨ ꯅꯠꯇ
ꯈꯣꯟꯖꯦꯜ ꯇꯥꯕꯗ ꯑꯩ ꯑꯩꯒꯤ ꯑꯩꯅ ꯑꯩꯒꯤ ꯈꯣꯟꯖꯦꯜ ꯇꯥꯕꯗ ꯑꯩꯅ ꯋꯥꯡꯉꯅꯤ ꯇꯦꯛꯉꯅꯤꯅ ꯂꯣꯏꯅ ꯈꯪꯕ꯭ꯔꯅꯦ ꯅꯣꯏꯕ ꯀꯥꯡꯪꯕ ꯂꯣꯏꯅ
ꯑꯗꯨꯝ ꯑꯩꯒꯤ ꯋꯥꯈꯜꯗ ꯍꯥꯏꯕꯅꯤꯗ
ꯑꯗꯣ ꯍꯥꯏꯔꯛꯑꯣ ꯅꯪꯒꯤ ꯋꯥꯈꯜꯗ ꯈꯟꯕꯗꯣ ꯑꯩ ꯅꯣꯏꯕ꯭ꯔꯥ ꯀꯥꯡꯪꯕ꯭ꯔꯥ
ꯀꯪꯕ ꯕꯨꯙꯤꯁ ꯅꯪ ꯅꯣꯏꯕ ꯃꯤ ꯃꯥꯟꯗꯦꯕꯣ
ꯀꯃꯥꯏꯅ ꯈꯪꯕ ꯑꯗꯨꯅ
ꯈꯪꯗꯦ ꯑꯗꯨꯝ ꯋꯥꯈꯜꯗ ꯑꯗꯨꯝ ꯂꯩꯅ ꯃꯤꯅ ꯈꯟꯕ ꯅꯪꯅ ꯈꯟꯕ ꯑꯗꯨ ꯑꯩꯒꯤ ꯋꯥꯈꯜꯗ ꯃꯤ ꯅꯣꯏꯕ ꯃꯤ ꯅꯠꯇꯦ ꯅꯪ
ꯅꯣ ꯀꯟꯕꯒꯤ ꯑꯣꯏꯔꯝꯅꯦ ꯅꯣꯡꯃꯜꯕꯗꯣ
ꯈꯪꯉꯦ ꯑꯗꯨꯝ ꯅꯪꯒꯤ ꯈꯣꯟꯖꯦꯜꯗꯣ ꯑꯗꯨꯝ ꯈꯪꯗꯦꯅꯦ ꯃꯤ ꯈꯔꯅꯁꯨ ꯅꯣꯏꯕ ꯃꯤꯁꯦ ꯃꯣꯏ ꯈꯣꯟꯖꯦꯜ ꯌꯥꯝ ꯄꯤꯛꯄ ꯂꯩꯌꯦ
ꯍꯣꯏ ꯑꯗꯨꯗꯤ ꯆꯨꯝꯕꯅꯤ ꯍꯣꯏ ꯅꯣꯏ ꯃꯤꯒꯤ ꯈꯣꯟꯖꯦꯜꯗ ꯇꯥꯕ ꯌꯥꯝ ꯅꯨꯡꯉꯥꯏꯕꯅꯤꯀꯣ ꯅꯨꯄꯤ ꯌꯥꯝ ꯊꯣꯛꯑꯒ ꯍꯥꯏꯗꯤ ꯀꯩꯅꯣꯃ ꯂꯩꯕꯅꯦ ꯇꯥꯕ ꯅꯨꯡꯉꯥꯏꯑꯕ
ꯎꯝ
ꯑꯩꯈꯣꯏꯗꯤ ꯅꯨꯄꯥꯒꯤ ꯇꯥꯏꯞꯇ ꯄꯥꯡꯉꯗ ꯀꯥꯡꯉꯨꯗꯣ